ꯇꯥꯏꯌꯦ ꯀꯩꯁ ꯇꯧꯗꯤ ꯑ‌ꯦ ꯐꯝꯃꯤꯌ‌ꯦ ꯅꯪꯗꯤ
ꯑꯩꯁꯨ ꯀꯩꯁꯨ ꯇꯧꯗꯤ ꯑꯗꯨꯝ ꯂꯩꯗ
ꯎ ꯎ ꯉꯥꯁꯤ ꯀꯥꯏ ꯀꯥꯏ ꯆꯠꯀꯦ
ꯍꯥꯥ
ꯀꯩ ꯍꯥꯏꯕ ꯇꯥꯏꯌꯦ
ꯑꯣ ꯀꯩꯕ
ꯉꯁꯤ ꯀꯥꯏ ꯀꯥꯏ ꯆꯠꯀꯦ
ꯉꯁꯤꯗꯤ ꯑꯗꯨꯝ ꯂꯩꯌꯦꯗ
ꯑꯣ
ꯌꯨꯝꯗ ꯑꯗꯨꯝ ꯂꯩꯔꯦ ꯀꯩꯝꯇ ꯆꯠꯇ꯭ꯔꯦ ꯅꯪꯗꯤ
ꯑꯩꯁꯨ ꯀꯔꯤꯝꯇ ꯆꯠꯇꯦ ꯑꯗꯨꯝ ꯂꯩꯌ‌ꯦ ꯌꯨꯝꯗ
ꯑꯣ ꯗ꯭ꯔꯃꯥꯒꯨꯝꯕ ꯌꯦꯡꯗ꯭ꯔꯣ ꯅꯣꯏꯒꯤ
ꯌ‌ꯦꯡꯗ‌ꯦ ꯍꯣꯏ ꯅꯪꯗꯤ꯫
ꯑꯩꯗꯤ ꯅꯍꯥꯟꯋꯥꯏ ꯌꯦꯡꯅꯕꯅꯦ ꯑꯗꯣ ꯍꯧꯖꯤꯛꯀꯥꯟꯗꯤ ꯁꯪꯗ꯭ꯔꯤ ꯑꯗꯨꯝ ꯁꯣ꯭ꯔꯠ ꯚꯤꯗꯤꯑꯣ ꯑꯣꯏꯅ ꯌꯦꯡꯉꯦ ꯑꯩꯗꯤ
ꯊꯣꯏꯕ ꯀꯝ ꯄꯅꯤ ꯌꯥꯝꯕ꯭ꯔꯣ ꯍꯟꯗꯛꯀꯤ ꯐꯤꯐꯥ ꯋꯥ꯭ꯔꯜ ꯀꯞꯇꯣ
ꯌꯦꯡꯗꯦꯗ ꯑꯗꯨꯁꯨ ꯑꯃ ꯃꯦꯁꯤ ꯌꯥꯎꯕꯗꯣ ꯑꯗꯣ ꯅꯍꯥꯟ ꯃꯣꯔꯅꯤꯡꯗ ꯑꯌꯨꯛꯇ ꯌꯦꯡꯉꯦ ꯑꯗꯨ ꯈꯛꯇꯅꯦ ꯃꯦꯠꯁ ꯑꯃꯈꯛꯇ
ꯎ ꯅꯨꯡꯉꯥꯏꯕ꯭ꯔꯥ ꯌꯦꯡꯕ
ꯅꯨꯡꯉꯥꯏ ꯍꯣꯏ ꯅꯪꯗꯤ ꯌꯦꯡꯗ꯭ꯔꯣ ꯌꯦꯡꯅꯕꯝꯅꯤ
ꯍꯣꯏ ꯌꯦꯡꯉꯦꯅꯦ ꯑꯗꯨ ꯌꯦꯡꯕꯒꯦ ꯇꯨꯝꯕ ꯈꯪꯗꯕꯦ ꯦ ꯋꯥꯅꯦ ꯏꯩꯅꯣꯗꯥꯗ ꯑꯗꯨꯗ ꯌꯦꯡꯉꯦ
ꯑꯣ ꯇꯨꯝꯕ ꯄꯦꯟꯗꯕꯅꯦ ꯑꯗꯨ ꯌꯥꯝ ꯋꯥꯕꯅꯦ ꯑꯁ ꯇꯨꯝꯕ ꯄꯦꯟꯗꯕꯁꯨ ꯀꯣ
ꯅꯣꯏ ꯃꯥꯅꯦ ꯕꯣꯅ ꯑꯃꯔꯣ ꯑꯃ ꯌꯦꯡꯕ ꯅꯨꯡꯉꯥꯏꯕ ꯅꯦ ꯑꯗꯨꯒꯤ ꯃꯣꯏꯁꯨ ꯀꯣ ꯇꯥꯏꯃꯤꯡꯗꯣ ꯁꯣꯠ ꯆꯥꯏ ꯍꯦ ꯆ ꯗꯕꯗꯣ ꯑꯩꯈꯣꯏ ꯃꯐꯝꯗ ꯑꯩꯈꯣꯏ ꯃꯐꯝꯗꯤ ꯇ ꯑꯩꯈꯣꯏ ꯍꯕꯃꯤ ꯉ ꯑꯗꯨꯝ ꯂꯕꯗꯝ
ꯎꯝ ꯆꯥꯛ ꯆꯥꯅꯔꯕꯣ ꯅꯣꯏꯗꯤ
ꯆꯉꯗ꯭ꯔꯦ ꯅꯪꯗꯤ
ꯑꯩꯈꯣꯏꯁꯨ ꯆꯥꯗ꯭ꯔꯤꯌꯦꯗ ꯊꯣꯡꯉꯦꯌꯦ ꯍꯣꯏ ꯏꯃꯥꯅ
ꯎꯕꯣꯏꯗꯤꯦ ꯅꯖꯥꯏ
ꯑꯣ
ꯍ ꯆꯥ ꯀꯅꯤ
ꯏꯁꯄꯨꯡ ꯀꯌꯥꯗ ꯆꯥꯗꯣꯏꯅꯣ ꯑꯗꯨꯗꯤ
ꯃꯌꯥꯝ ꯍꯦꯡ ꯃꯅꯤꯗ ꯆꯥꯕꯗꫭ ꯗꫭ ꯊꯝꯕ ꯊꯦꯡꯅ ꯑꯗꯨꯝ ꯆꯥꯏ
ꯑꯃꯨꯛꯀ ꯕꯣꯜ ꯌꯦꯡꯗꯣꯏꯅꯦꯕ
ꯑꫭ ꯕꫭꯜꯁꯨ ꯌꯦꯡꯒꯅꯤ ꯑꯃꯨꯛ
ꯑꯗꯣ ꯌꯦꯡꯗ꯭ꯔꯗꯤ ꯇꯨꯝꯕ ꯅꯨꯡꯉꯥꯏꯇꯦꯕꯀꯣ
ꯍꯣꯏ ꯃꯥꯅꯦ ꯗꯦꯜꯂꯤ ꯔꯨꯇꯤꯟ ꯑꯣꯟꯈ꯭ꯔꯦ ꯑꯗꯨꯗꯣ
ꯑꯦꯗꯤꯛ ꯑꯦꯗꯤꯛꯅꯦꯕꯀꯣ ꯕꫭꯜ
ꯍꯣꯏ ꯃꯥꯅꯦ ꯑꯗꯣ ꯅꯪꯗꯤ ꯎꯝ ꯀꯔꯤ ꯀꯔꯤ ꯒꯦꯝ ꯁꯅꯥꯒꯦ
ꯑꯁ ꯑꯩꯗꯤ ꯑꯦꯝ ꯃꯦꯜꯒꯨꯝꯕ ꯁꯥꯟꯅꯕꯅꯤ
ꯑꯣ ꯌꯥꯝ ꯐꯩꯌꯦꯅꯦ
ꯅꯍꯥꯟ ꯅꯍꯥꯟ ꯍꯩꯇꯦꯗ ꯌꯥꯝ ꯍꯩꯕꯗꯤ ꯑꯣꯏꯗꯦꯗ ꯑꯗꯨ ꯑꯣꯏꯔꯁꯨ ꯑꯗꯨꯝ ꯁꯥꯟꯅꯕ ꯑꯗꯣ ꯁꯥꯟꯅꯗꯕꯗꯤ ꯊꯥ ꯑꯅꯤ ꯑꯍꯨꯝꯗꯤ ꯁꯨꯔꯕꯅꯦ
ꯑꯣ
ꯑꯩꯒꯤ ꯐꯣꯟꯁꯦ ꯌꯥꯗꯕꯩꯀꯣ
ꯑꯥ
ꯎꯝ ꯀꯩ ꯀꯅꯥꯅ ꯊꯣꯡꯗꯣꯏꯅꯣ
ꯁꯥꯏꯌꯦ ꯀꫭ
ꯑꯣ ꯍꯣꯏ ꯁꯥꯏꯀꯣ ꯅꯨꯡꯁꯥ ꯌꯥꯝ ꯁꯥꯏ
ꯃꯤ ꯌꯥꯝ ꯂꯩ ꯑꯈꫭꯏꯅ ꯂꯩꯇꯦ ꯀꯅꯥ ꯀꯅꯥ ꯂꯩꯒꯦ ꯅꯪ ꯍꯧꯖꯤꯛ
ꯏꯃꯥ ꯏꯄꯥ ꯑꯗꯨꯝ ꯂꯩ ꯍꯣꯏ
ꯑꯣ ꯑꯩꯈꯣꯏꯁꯨ ꯃꯤ ꯌꯥꯝꯗꯦ ꯖꯤꯕꯗ ꯃꯥꯔꯤ ꯍꯔ ꯌꯥꯡꯕ ꯕ
ꯎꯝ ꯎꯝ ꯍꯣꯏ ꯕꫭꯜ ꯌꯦ ꯕꫭꯜ ꯌꯦꯡꯕ ꯃꯤꯁꯤꯡ ꯂꯥꯛ ꯒ꯭ꯔꯨꯞ ꯒ꯭ꯔꯨꯞ ꯂꯥꯛꯄ꯭ꯔꯅꯦ
ꯍꯣꯏ ꯂꯥꯛꯑꯦ ꯑꯗꯨꯝ ꯂꯥꯛꯑꯦ ꯑꯗꯨꯒ ꯅꯨꯡꯗꯥꯡꯗꯀꯣ ꯑꯗꯨꯝ ꯆꯥꯅꯤꯉꯥꯏꯗꯣ ꯑꯗꯨꯝ ꯄ꯭ꯂꯥꯟ ꯇꯧꯔꯒ ꯑꯗꯨꯝ ꯁꯦꯝꯃ
ꯑꯗꯨ ꯅꯨꯡꯉꯥꯏꯕꯅꯦ ꯀꯩꯅꯣ ꯑꯗ ꯍꯥ ꯏꯆꯦ ꯈꯣꯏꯗ ꯑꯗꯨꯨ ꯃꯤ ꯌꯥꯝ ꯂꯥꯛꯑꯦ ꯍꯥꯏꯌꯦ ꯒ꯭ꯔꯨꯞ ꯒ꯭ꯔꯨꯞ ꯂꯥꯛꯑꯒꯀꯣ ꯏꯟꯁꯥꯡꯒꯨꯝꯕ ꯆꯥꯛꯀꯨꯝꯕ ꯊꯣꯡꯉꯒ ꯁꯤꯡꯖꯨꯒꯨꯝꯕ ꯇꯧꯔꯒ ꯑꯗꯨꯝ ꯆꯥꯅꯩ ꯍꯥꯏ
ꯅꯣꯏ ꯃꯣꯏꯅ ꯍꯦꯜꯂꯤꯅꯦ ꯑꯗꯨ
ꯑꯁ ꯃꯣꯏꯅꯤ ꯌꯦꯟꯐꯥꯎ ꯇꯧꯔꯒ ꯆꯥꯕ ꯃꯥꯂꯦ ꯅꯍꯥꯟꯗꯣ
ꯑꯩꯈꯣꯏꯗꯤ ꯀꯩꯩꯅꫭ ꯈꯛꯇꯅꯦ ꯁꯤꯡꯖꯨ ꯈꯛꯇꯅꯦ ꯁꯦꯝꯕ
ꯑꯁ ꯁꯤꯡꯖꯨꯅ ꯍꯦꯟꯅ ꯍꯥꯎꯋꯦꯗ ꯑꯩꯕꯨꯗꯤ ꯑꯩꯒꯤꯗꯤ
ꯀꯩ ꯍꯥꯏꯕ
ꯁꯤꯡꯖꯨꯅ ꯍꯦꯟꯅ ꯍꯥꯎꯋꯦꯕ
ꯃꯥꯅꯦ ꯁꯤꯡꯖꯨꯁꯦ ꯍꯥꯎꯋꯦ ꯆꯃꯟꯗꯅꯀꯣ ꯄꯨꯛ ꯀꯁꯦ ꯂꫭꯏꯔꯕꯅꯦ
ꯎꯝ ꯄꯨꯛꯀꯥꯁꯦ ꯑꯁ ꯄꯨꯛꯀꯤꯗꯤ ꯌꯥꯔꯔꯣꯏ ꯁꯤꯡꯖꯨ ꯆꯥꯃꯟꯕꯒꯤ
ꯎꯝ ꯃꯥꯥꯟꯅꯦ
ꯅꯪꯗꯤ ꯃꯣꯔꯣꯛ ꯆꯥꯕ ꯍꯩꯔꫭꯏꯅ‌ꯦ
ꯌꯥꯝꯅꯗꯤ ꯍꯩꯇꯦ ꯑꯗꯨꯝ ꯆꯥꯕꯗꯤ ꯌꯥꯔꯦ
ꯑꯣ ꯑꯩꯗꯤ ꯆꯥꯕ ꯍꯩꯕꯅꯦ ꯃꯣꯔꯣꯛ ꯆꯥꯕ ꯆꯥꯕ ꯅ ꯍꯥꯟꯕꯋꯥꯏꯗꯤ ꯆꯥꯕ ꯍꯩꯇꯕꯅꯦꯕ ꯑꯗꯣ ꯍꯧꯖꯤꯛꯀꯥꯟꯗꯤ ꯍꯩꯔꯛꯈ꯭ꯔꯦ
ꯑꯣ ꯌꯥꯝ ꯐꯩꯌꯦ
ꯃꯣꯔꯣꯛ ꯆꯥꯕꯨ ꯀꯔꯤ ꯐꯗꯣꯏꯅꯣꯗ ꯐꯠꯇꯦꯗꯥ ꯃꯣꯔꯣꯛ ꯆꯥꯃꯟꯕꯁꯨ
ꯍꯥꯏꯕꯥ
ꯃꯣꯔꯣꯛ ꯆꯥꯃꯟꯕꯁꯨ ꯐꯠꯇꯦꯕ
ꯍꯣꯏ ꯏꯃ ꯆꯥꯕ ꯀꯥꯟꯅꯤ ꯀꯔꯤꯝꯇ ꯇꯧꯔꯦ ꯀꯣꯡ ꯉꯥꯏꯍꯥꯛ ꯉꯔꯥꯡ ꯉꯔꯥꯡ ꯍꯌꯦꯡꯒꯨꯝꯕ ꯂꯥꯏ ꯃꯨꯠꯊꯣꯔꯀꯥꯟ ꯗꯥꯅꯦ ꯅꯕꯁꯤꯗꯤ
ꯎꯝ ꯎꯝ
ꯌꯦꯅꯦ ꯀꯥꯏ ꯆꯞꯄꯤꯅꯦ
ꯍꯌꯦꯡ ꯍꯌꯦꯡꯁꯨ ꯑꯗꯨꯝ ꯌꯨꯝꯗ ꯂꯩꯕ ꯑꯩꯗꯤ ꯌꯨꯝꯗ ꯑꯗꯨꯝ ꯂꯩꯌꯦꯗꯥ ꯊꯣꯛ ꯊꯣꯛꯇ꯭ꯔꯦꯗ
ꯐꯩ ꯑꯗꯨꯣꯅ ꯍꯟꯗꯛꯇꯤ ꯅꯨꯡꯁꯥꯅ ꯁꯥꯕꯅ ꯃꯄꯥꯟ ꯊꯣꯛꯇꯕꯅ ꯅꯨꯡꯉꯥꯏꯔꯦ
ꯍꯣꯏ ꯀꯅꯥꯅ ꯆꯥꯛꯇꯤ ꯀꯅꯥꯅ ꯊꯣꯡꯗꯣꯏꯅꯣ ꯅꯣꯏꯗꯤ
ꯑꯈꯣꯏ ꯌꯨꯝ ꯃꯤ ꯁꯤꯡꯅꯥ ꯑꯗꯨꯝ ꯊꯣꯡꯒꯅꯤꯗꯥ ꯑꯗꯅꯦ ꯂꯩꯕꯥꯅꯦ ꯍꯧꯖꯤꯛꯇꯤ ꯀꯩꯝꯇ ꯇꯧꯗꯦ
ꯑꯣ ꯅꯪꯗꯤ ꯊꯣꯡꯗꯦ
ꯑꯎ ꯑꯩꯈꯣꯏꯗꯣ ꯃꯤꯗꯣ ꯌꯥꯝꯃꯦꯀꯣ ꯑꯗꯨꯒꯤ ꯊꯣꯡꯗꯁꯨ ꯌꯥꯔꯦ
ꯑꯁ ꯑꯗꯨꯗꯤ ꯅꯨꯡꯉꯥꯏꯅꯦ ꯑꯗꯨꯒꯤ ꯑꯗꯨꯗꯤ ꯄ꯭ꯔꯤꯟꯁꯦꯁꯅꯤꯅꯦ ꯅꯪꯗꯤ
ꯅꯠꯇꯦꯍꯦ ꯀꯔꯤꯅꯣ
ꯐꯪꯒꯤꯇꯧꯕꯅꯤꯗ ꯑꯩꯁꯨ ꯑꯗꯨꯝ ꯑꯌꯥꯝꯕꯅꯗꯤ ꯏꯃꯥꯅ ꯊꯣꯡꯉꯤꯗ ꯑꯩꯁꯨ
ꯎꯝ ꯑꯗꯨꯅꯤ ꯌꯨꯝ ꯄꯥꯜꯂꯀꯥꯟꯗ ꯑꯩꯈꯣꯏꯅ ꯑꯃꯨꯛ ꯊꯣꯡꯕꯤꯅꯤꯗ ꯄꯥꯟꯗ꯭ꯔꯤꯉꯩꯗꯗꯤ ꯑꯩꯈꯣꯏꯁꯦ ꯅꯨꯡꯉꯥꯏꯔꯦ ꯊꯣꯛꯂꯛꯑꯣꯏ ꯋꯥꯅꯤ ꯅꯨꯡꯉꯥꯏ ꯊꯣꯛꯇꯣꯏꯅꯤ ꯌꯨꯝ ꯄꯥꯟꯈꯔꯗꯤ ꯑ ꯐꯤꯗ ꯂꯩꯕꯁꯨ ꯐꯪꯉꯔꯣꯏ
ꯗ꯭ꯔꯃꯥꯒꯨꯝꯕ ꯗ꯭ꯔꯃꯥꯒꯨꯝꯕ ꯌꯦꯡꯗ꯭ꯔꯣ ꯅꯣꯏꯗꯤ
ꯌꯦꯉꯦ ꯌꯥꯝ ꯌꯦꯡꯉꯦ ꯑꯩꯗꯤ
ꯑꯣ ꯀꯨꯏꯤꯟ ꯑꯣꯐ ꯇꯤꯌꯔꯁꯁꯨ ꯐꯖꯕꯅꯦꯀꯣ ꯀꯣꯔꯤꯌꯟꯒꯤꯗꯣ
ꯑ ꯌꯥꯝ ꯌꯦꯡꯉꯥ
ꯍꯥꯏꯗꯤ ꯑꯁꯤ ꯌꯥꯝ ꯇꯨꯝ ꯑꯩꯗꯣ ꯃꯤꯠꯇꯣ ꯌꯥꯗ꯭ꯔꯕꯅꯤ ꯅꯍꯥꯟꯗꯣ ꯌꯦꯡꯃꯟꯕꯒꯤ ꯑꯗꯨꯒꯤ ꯑꯦꯗꯤꯛ ꯆꯨꯃꯟꯕꯒꯤ ꯑꯩ ꯇꯣꯛꯈ꯭ꯔꯕꯅꯤ
ꯎꯝ ꯐꯣꯏ ꯀꯌꯥ ꯌꯥꯝ ꯌꯦꯡꯗꯣꯏꯅꯣ ꯃꯤꯠꯁꯦ ꯌꯥꯝꯅꯥ ꯅꯥꯏꯌꯦ ꯑꯩꯈꯣꯏꯅ ꯆꯥ
ꯑꯗꯨꯝ ꯆꯥꯗꯔꯦ ꯃꯇꯝ ꯅꯥꯏꯅ ꯆꯥꯔꯦ ꯑꯩꯈꯣꯏꯅ ꯆꯥꯅꯤꯡ ꯆꯥꯅꯤꯡꯕ ꯆꯥꯔꯦ ꯐꯕ꯭ꯔꯥ ꯐꯠꯇꯕ꯭ꯔꯥ ꯁꯨ ꯈꯪꯗꯔꯦ ꯄꯪꯆꯥ ꯆꯥꯔꯌꯣꯀꯣ
ꯑꯦꯍꯣꯏ ꯅꯍꯥꯟꯋꯥꯏꯁꯨ ꯑꯁ ꯀꯔꯤꯅꯣ ꯏꯃꯥꯟꯅꯕꯤ ꯈꯣꯏꯒ ꯀꯩꯅꯣꯗ ꯆꯠꯂꯒꯀꯣ ꯍꯩꯅꯧꯒꯤ ꯀꯩꯅꯣꯗ ꯄꯥꯝꯕꯤ ꯑꯃ ꯂꯩꯌꯦꯕ ꯑꯗꯨꯗ ꯆꯠꯂꯒ ꯁꯤꯡꯖꯨꯗꯣ ꯑꯗꯨꯨꯝ ꯁꯟꯗꯦ ꯈꯨꯗꯤꯡ ꯆꯠꯂꯒꯀꯣ ꯆꯥꯕꯅꯦ ꯆꯥꯕ ꯆꯠꯄꯅꯦ ꯍꯧꯖꯤꯛꯀꯥꯟꯗꯤ ꯏꯃꯥꯟꯅꯕꯤ ꯍꯣꯏ ꯁꯨ ꯄꯨꯟꯅ ꯂꯩꯇ꯭ꯔꯦ ꯃꯣꯏꯁꯨ ꯃꯣꯏ ꯃꯣꯏꯒꯤ ꯊꯕꯛ ꯂꯣꯏ ꯆꯠꯈ꯭ꯔꯦ ꯑꯃꯅ ꯎꯖꯥ ꯇꯧꯋꯦ ꯑꯃꯅ ꯊꯕꯛ ꯇꯧꯋꯤ ꯗꯨꯀꯥꯟ ꯐꯝꯃꯤ ꯑꯗꯨꯝ ꯂꯣꯏꯅ ꯃꯁꯥ ꯃꯁꯥꯒꯤ ꯊꯕꯛ ꯂꯩꯅꯔꯕꯅꯤ ꯍꯧꯖꯤꯛꯄꯨꯗꯤ
ꯎꯝ ꯑꯗꯣ ꯅꯣꯏꯁꯦ ꯁꯦꯟꯗꯦꯜꯒꯨꯝꯕꯗ ꯀꯥꯏ ꯀꯥꯏ ꯆꯠꯂꯦ
ꯍꯣꯏ ꯍꯣꯏ ꯁꯟꯗꯦꯒꯨꯝꯕꯗꯗꯤꯀꯣ ꯑꯗꯨꯝ ꯌꯨꯝꯗꯒꯨꯝꯕ ꯀꯩꯅꯣ ꯄꯨꯔꯤꯒꯨꯝꯕ ꯁꯦꯝꯃꯒ ꯁꯤꯡꯖꯨꯒꯨꯝꯕ ꯁꯦꯝꯃꯒ ꯑꯗꯨꯝ ꯆꯞꯃꯤꯟꯅꯩꯌꯦ
ꯎꯝ
ꯒ꯭ꯔꯨꯞ ꯒ꯭ꯔꯨꯞ ꯂꯩꯔꯒꯀꯣ
ꯑꯣ ꯑꯗꯨꯅ ꯅꯨꯡꯉꯥꯏꯌꯦ ꯑꯗꯨꯒꯀꯣ ꯁ꯭ꯀꯨ ꯀꯥꯟꯅꯕ ꯑꯣꯏꯗꯤ ꯃꯣꯏ ꯑꯗꯨꯝ ꯈꯥꯏꯅꯥꯗꯣ ꯑꯗꯨꯗꯣꯅꯦ ꯅꯨꯡꯉꯥꯏꯗꯕꯗꯣ ꯀꯛꯅꯤꯡꯕ ꯐꯥꯎꯋꯤꯀꯣ ꯑꯗꯨ ꯀꯥꯟꯗ
ꯑꯥꯎ ꯌꯥꯝ ꯅꯨꯡꯁꯤꯌꯦꯕ ꯑꯁ ꯏꯃꯥꯟꯅꯕꯤ ꯕꯤ ꯏꯃꯥꯟꯅꯕꯤ ꯑꯩꯗꯤ ꯌꯨꯝꯗ ꯂꯩꯌꯦꯕꯀꯣ ꯃꯣꯏꯗꯤ ꯑꯣ ꯀꯩꯅꯣꯝꯗ ꯆꯠꯈ꯭ꯔꯦ ꯃꯄꯥꯟꯁꯨ ꯊꯣꯛꯄ ꯂꯩꯔꯦ ꯑꯥꯎꯠꯁꯥꯏꯗꯠꯇꯁꯨ ꯆꯠꯄ ꯃꯤ ꯂꯩꯔꯦ ꯑꯩꯈꯣꯏꯗꯤ ꯒ꯭ꯔꯦꯖꯨꯌꯦꯁꯟ ꯂꯩꯣꯏꯔꯕꯅꯤꯅꯀꯣ ꯃꯁꯇꯔ ꯇꯧꯗ꯭ꯔꯦꯕ ꯑꯩꯈꯣꯏ ꯃꯔꯨꯞꯁꯤꯡꯗꯣ ꯑꯗꯨꯒꯤ ꯑꯃꯅ ꯑꯃꯅ ꯑꯥꯎꯠꯁꯥꯏꯠꯇ ꯆꯠꯈ꯭ꯔꯦ ꯑꯃꯅ ꯏꯝꯐꯥꯜꯗ ꯊꯕꯛ ꯇꯧꯔꯦ ꯑꯃꯅ ꯄꯨꯖꯥ ꯇꯧꯔꯦ ꯑꯃꯅ ꯀꯩꯅꯣ ꯃꯁꯥꯒꯤ ꯁ꯭ꯀꯨꯜ ꯀꯩꯅꯣ ꯀꯤꯠ ꯁ꯭ꯀꯨꯜ ꯑꯃ ꯂꯩꯌꯦꯕꯀꯣ ꯑꯗꯨꯃ ꯄ꯭ꯔꯤꯟꯁꯤꯄꯥꯜ ꯇꯧꯔꯦ ꯑꯁ ꯏꯊꯟꯗꯅꯤ ꯌꯨꯝꯗ ꯂꯩꯔꯦꯁꯦ ꯂꯦꯜꯂꯤꯁꯦ ꯁ
ꯌꯝꯈ ꯑꯁꯨ ꯉꯍꯥ ꯂꯩꯔꯒ ꯐꯥꯕꯗ ꯑꯗꯨꯝ ꯌꯦꯡꯕ ꯌꯥꯏꯅ ꯃ ꯃꯇꯝ ꯈꯔꯗ ꯌꯗꯅ ꯂꯩꯍꯕꯅꯨꯡ
ꯃꯇꯝ ꯑꯩꯗꯤ ꯌꯨꯝꯗ ꯑꯗꯨꯝ ꯂꯦꯜꯂꯒ ꯂꯩꯔꯦ ꯎꯄꯥꯏ ꯂꯩꯇꯦ
ꯎꯝ
ꯂꯥꯁ ꯏꯔꯒꯤ ꯃꯣꯏ ꯑꯗꯨꯝ ꯆꯠꯊꯣꯛꯈꯤꯕꯅꯦ ꯑꯩꯗꯤ ꯑꯥꯎꯠꯁꯥꯏꯗꯠꯇ ꯆꯠꯀꯦ ꯇꯧꯔꯒ ꯌꯥꯗꯕ ꯏ ꯄꯅ
ꯎꯝ
ꯊꯕꯛ ꯊꯕꯛꯀꯤ ꯃꯇꯥꯡꯗ ꯆꯠꯂꯒꯦ ꯑꯗꯨꯒ ꯑꯃꯨꯛꯀ ꯃꯥꯁꯇꯔ ꯇꯧꯅꯤꯡꯉꯥꯏꯁꯨ ꯇꯅꯤꯡꯕꯀꯣ
ꯎꯝ
ꯂꯥꯏꯔꯤꯛ ꯄꯥꯕ ꯇꯟꯈ꯭ꯔꯦꯕ
ꯍꯣꯏ ꯃꯥꯅꯦ ꯑꯩꯁꯨ ꯌꯦꯍꯦꯗꯅ
ꯐ꯭ꯔꯤꯗꯝ ꯄꯥꯝꯕꯗꯣ
ꯍꯣꯏ ꯃꯥ ꯎꯝ ꯑꯗꯨꯝ ꯄꯩꯁꯥ ꯇꯥꯅꯕꯀꯣ ꯑꯗꯨꯝ ꯇꯧꯅꯤꯡꯒꯦ ꯍꯥꯏꯕꯒꯤ ꯎꯝ ꯌꯨꯝ ꯄꯥꯟꯗꯦ ꯉꯇꯈꯩꯅ ꯁꯤꯗꯤ ꯈꯔ ꯈꯔ ꯇꯧꯅꯤꯡꯉꯥꯏ ꯀꯣ ꯇ ꯌꯋꯥ ꯆ ꯌꯨꯝꯒꯤ ꯃꯤꯁꯤꯡꯅ ꯌꯥꯗꯒ ꯀꯦꯝꯗ ꯇꯧꯊꯣꯛꯄ ꯌꯥꯏ ꯎ
ꯎꯝ
ꯅꯪꯦ ꯎ ꯑ
ꯂ ꯂ ꯇꯤꯌꯔꯕꯨꯗꯤꯀꯣ ꯀꯩꯅꯣ ꯑꯣꯖꯥꯗꯤ ꯇꯧꯋꯦ ꯑꯩ ꯑꯩꯈꯣꯏ ꯈꯨꯟꯗ ꯁ꯭ꯀꯨꯜ ꯑꯃ ꯂꯩꯌꯦꯕꯀꯣ ꯑꯗꯨꯗ ꯎ ꯑꯣꯖꯥꯗꯤ ꯇꯧꯋꯦ
ꯎꯝ ꯇꯅꯦ
ꯇꯣꯂꯣꯞꯗꯣ ꯌꯥꯝꯗꯕꯒꯤꯀꯣ ꯑꯩ ꯑꯃ ꯊꯤꯔꯨꯕ ꯕꯖꯥꯔꯗꯀꯣ ꯊꯔꯣ ꯊꯨꯏꯔꯨꯔꯒ ꯑꯃꯨꯛ ꯇꯣꯛꯑꯒ ꯁꯤꯗ ꯌꯨꯝꯗ ꯑꯃꯨꯛ ꯂꯩꯕ ꯑꯃꯨꯛꯀ ꯇꯣꯂꯣꯞ ꯌꯥꯝꯌꯥꯝꯕ ꯃꯐꯝꯗ ꯊꯤꯔꯒꯦꯅ ꯑꯗꯨꯝ ꯑꯃꯨꯛ ꯑꯗꯨꯝ ꯌꯨꯝꯗ ꯂꯦꯜꯂꯒ ꯂꯩꯔꯦ ꯍꯧꯖꯤꯛꯇꯤ
ꯎꯝ ꯑꯩꯩꯁꯨꯉ ꯀ ꯀꯦ ꯃꯃꯥ ꯄꯕꯥꯅꯦ ꯌꯥ ꯁꯤ ꯇꯧꯒꯦ ꯍꯥꯏꯔꯁꯨ ꯌꯥꯗꯦ ꯑꯃ ꯇꯧꯒꯦ ꯍꯥꯏꯔꯁꯨ ꯌꯥꯔꯦ ꯒ꯭ꯌꯥꯟ ꯇꯥꯗꯦꯁꯨ
ꯎꯝ ꯑꯗꯨꯅꯤ ꯆꯞ ꯃꯥꯟꯅꯔꯦ ꯏꯕꯥꯅꯤꯁꯦ
ꯍꯣꯏ ꯃꯅꯤ ꯑꯗꯣ ꯅꯪꯒꯤ ꯏꯔꯣꯏꯕꯒꯨꯝꯕ ꯍꯥꯏꯔꯕ꯭ꯔꯥ
ꯑ ꯍꯩꯇꯦꯗꯥ
ꯑꯣ ꯑꯗꯨꯁꯨ ꯍꯥꯏꯇꯦ ꯁꯨꯝ ꯍꯪꯉꯅꯦ
ꯐꯤ ꯐꯤ ꯁꯥꯕꯕꯨꯗꯤ ꯍꯥꯏꯕ꯭ꯔꯅ
ꯍꯥ ꯑꯗꯨꯅꯦ ꯈꯥꯏ ꯇꯕꯗꯨꯣ
ꯑꯩꯁꯨ ꯑꯩꯁꯨ ꯍꯩꯇꯕ ꯑꯗꯣ ꯑꯃ ꯀꯩꯅꯣ ꯑꯩꯈꯣꯏꯒꯤ ꯇ꯭ꯔꯥꯏꯚꯦꯜꯒꯤ ꯀꯩꯅꯣ ꯑꯃ ꯂꯩꯗꯥꯏꯅꯦ ꯕꯇꯔꯐ꯭ꯂꯥꯏꯒꯨꯝꯕ ꯇꯧꯕꯗꯣ ꯑꯦꯝꯝꯕ꯭ꯔꯣꯏꯗ꯭ꯔꯤ ꯀꯣ ꯑꯗꯨ ꯈꯛꯇ ꯍꯩꯕ ꯑꯇꯩꯗꯤ ꯍꯩꯇꯕ ꯅꯣꯅꯤꯡ
ꯌꯦꯗꯣ ꯄꯇꯥ ꯍꯥꯏ
ꯐꯤ ꯁꯥꯕꯕꯨꯗꯤ ꯍꯩꯗꯕ ꯑꯗꯨ ꯈꯪꯗ
ꯍ ꯄꯤꯁꯥꯕ ꯍꯥꯏ ꯀꯣꯏ ꯍ ꯍꯥꯏꯁꯤ
ꯎꯝ
ꯎꯝ ꯀꯇ ꯇꯧꯗꯕꯤꯗꯀꯣ ꯑꯗꯨꯝ ꯌꯦꯡꯉꯒ
ꯑꯩꯈꯣꯏ ꯈꯨꯟꯗ ꯑꯃ ꯏꯆꯦ ꯑꯃ ꯃꯈꯥꯗ ꯂꯩꯕꯅꯦꯕ ꯑꯃ
ꯍꯣꯏ
ꯃꯥꯗꯤ ꯐꯤ ꯁꯥꯕ ꯌꯥꯝ ꯍꯩꯕꯅꯦ ꯑꯁ ꯃꯔꯨꯞꯁꯤꯡꯒꯤ